ꯍꯜꯂꯣ ꯍꯥꯎ
ꯇꯥꯕ꯭ꯔꯣ
ꯇꯥꯏ ꯇꯥꯏ
ꯑꯣ ꯑꯣ ꯇꯔꯦ ꯍꯧꯖꯤꯛꯇꯤ
ꯀꯩꯇꯧ ꯂꯩꯕ꯭ꯔꯣ
ꯍꯥꯥ
ꯀꯔꯤ ꯇꯧꯔ ꯂꯩꯕꯣ
ꯎꯝ ꯅꯪꯒꯤ ꯃꯈꯣꯟꯗꯣ ꯇꯥꯗꯨꯅꯦ ꯑꯃꯨꯛꯀ ꯍꯥꯏꯔꯛꯑꯣ ꯀꯩꯁꯨ ꯇꯧꯗꯦ
ꯆꯥꯛ ꯆꯥꯔꯕꯣ
ꯆꯔꯦ
ꯑꯩ ꯀꯦꯛ ꯆꯥꯔꯤ
ꯍꯥ
ꯀꯦꯛ ꯆꯥꯔꯤꯕꯣ
ꯀꯩꯕ
ꯇꯥꯕ꯭ꯔꯣ
ꯎꯝ ꯇꯥꯏꯌꯦ
ꯀꯦꯛ ꯆꯥꯔꯤ ꯍꯥꯏꯕ
ꯀꯦꯛ ꯍꯥꯏꯕ꯭ꯔꯥ
ꯍꯣꯏ
ꯅꯨꯡꯉꯥꯏꯅ
ꯑꯥ ꯉꯔꯥꯡꯒꯤ ꯑꯣꯏꯕꯩ ꯆꯥꯕꯅꯤꯗ ꯄꯨꯝꯃꯅꯤ ꯍꯥꯏꯅ
ꯀꯦꯛ ꯆꯥꯕ ꯐꯪꯕꯗꯤ ꯌꯥꯝ ꯐꯩꯅ
ꯅꯣꯏꯅ ꯍꯦꯟꯅ ꯐꯪꯉꯝꯒꯅꯤꯗ
ꯀꯥꯏꯗꯒꯤ ꯌꯨꯝꯗ ꯂꯩꯕ꯭ꯔꯣ
ꯎꯝ ꯍꯣꯏ ꯌꯨꯝꯗ ꯐꯝꯃ ꯂꯩ
ꯅꯨꯡꯉꯥꯢꯅꯦ ꯃꯤꯗꯤ ꯌꯨꯝꯗ ꯂꯩꯕ ꯐꯪꯒꯅꯤꯅ
ꯅꯪꯗꯤ ꯀꯥꯏ ꯂꯩꯕ꯭ꯔꯣ
ꯑꯩꯗꯤ ꯁ꯭ꯀꯨꯜꯗ ꯂꯩꯌꯦ
ꯁ꯭ꯀꯨꯜꯗ
ꯁꯩꯌꯦ ꯍꯥꯥ
ꯍꯣꯏ ꯍꯣꯏ ꯇꯥꯏꯌꯦ ꯇꯥꯏ
ꯎꯝ
ꯀꯃꯥꯏꯅ ꯁ꯭ꯀꯨꯜꯗ ꯂꯩꯔꯦ ꯀꯣꯜ ꯇꯧꯔꯛꯄ꯭ꯔꯣ
ꯍꯧꯖꯤꯛ ꯑꯩ ꯐ꯭ꯔꯤ ꯑꯣꯏꯕ
ꯑꯥ
ꯍꯧꯖꯤꯛ ꯐ꯭ꯔꯤ ꯂꯩꯕꯒꯤꯀꯣ
ꯎꯝ ꯕꯣꯜ ꯌꯦꯡꯕ꯭ꯔꯣ
ꯌꯦꯗꯦ
ꯍꯦꯗꯦ
ꯎꯝ
ꯌꯥꯏ ꯌꯥꯏ ꯅꯪ ꯑꯩꯁꯨ ꯌꯦꯟꯗ
ꯍꯥꯥ
ꯑꯩꯁꯨ ꯌꯦꯡꯗꯦ ꯍꯥꯏꯕ
ꯍꯥ ꯀꯩꯒꯤ
ꯕꯣꯜ ꯄꯥꯝꯗꯕꯒꯤ
ꯑꯣꯏꯕ꯭ꯔꯥ
ꯎꯝ
ꯄꯛꯇ ꯍꯦ ꯅꯨꯄꯥ ꯑꯣꯏꯔꯒ ꯕꯣꯜ ꯄꯥꯝꯗꯕꯗꯤ
ꯁꯤꯏ ꯅꯨꯄꯥꯅ ꯈꯔ ꯐꯨꯠꯕꯣꯜ ꯄꯥꯝꯃꯦ ꯍꯥꯏꯅꯕ ꯌꯥꯕ꯭ꯔꯣ
ꯍꯦꯔ ꯅꯠꯇꯦ ꯑꯗꯨꯝ ꯄꯛꯇꯦ ꯍꯥꯏꯕꯩ ꯋꯥꯅꯦ
ꯑꯩ ꯀꯩ ꯏꯁꯄꯣꯔꯠ ꯄꯥꯝꯗꯧ ꯃꯥꯜꯂꯦ
ꯅꯪꯔꯣ
ꯎꯝ ꯑꯩꯒꯤ ꯈꯣꯟꯗ ꯈꯜꯂꯒ ꯍꯥꯏꯌꯣ
ꯎꯝ ꯈꯪꯗꯦꯅꯦ ꯐꯨꯠꯕꯣꯜ ꯄꯥꯝꯗ꯭ꯔꯗꯤ ꯑꯗꯨꯝ ꯑꯥꯎꯠꯗꯣꯔ ꯒꯦꯝꯔꯣ
ꯎꯝ ꯑꯦꯅꯤ ꯏꯁꯄꯣꯔꯠ
ꯅꯪ ꯁꯛ ꯈꯪꯗꯕꯅꯤꯅ ꯈꯪꯗꯦꯍꯦ
ꯑꯣ
ꯍꯥꯥ
ꯁꯛ ꯈꯪꯗꯕꯅꯤꯅ ꯍꯥꯏꯕ
ꯑ ꯁꯛ ꯈꯪꯗꯕꯅꯤꯅ ꯀꯔꯤ ꯁꯅꯥꯅꯤꯡꯉꯝꯒꯗ꯭ꯔꯥ ꯍꯥꯏꯕꯗꯣ ꯈꯪꯗꯦꯕ
ꯏꯁꯥꯛ ꯏꯁꯥꯛꯇꯨꯀꯣ
ꯎꯝ
ꯁꯛꯇꯤ ꯍꯣꯔꯦꯟ ꯋꯥꯔꯤ ꯁꯥꯅꯥꯕ ꯂꯣꯏꯔꯒ ꯉꯥꯡꯅꯔꯁꯦ ꯁꯛꯀꯤꯗꯤ
ꯑꯣꯏꯔꯦꯅꯦ
ꯎꯝ ꯗꯣ ꯅꯪꯗꯤ ꯏꯁ꯭ꯄꯣꯔꯠꯁ ꯁꯥꯟꯅꯗꯦ
ꯁꯥꯟꯅꯗꯦ
ꯀꯩꯒꯤꯔꯣꯅꯦ ꯅꯁꯥ ꯐꯒꯅꯤꯅꯦ ꯁꯥꯟꯅꯥꯎ
ꯀꯥꯗꯥꯏꯗꯒꯤ ꯁꯥꯥ ꯐꯔꯦ ꯌꯥꯥꯕꯗꯤ ꯍꯥꯏꯔꯅꯨ ꯉꯝꯗꯦ ꯁꯅꯥꯅꯤꯡꯉꯥꯏꯗꯤ
ꯉꯝꯗꯦ
ꯎꯝ
ꯀꯩꯒꯤꯔꯣ
ꯀꯩꯌꯥꯃꯨꯛ ꯏꯟꯇꯔꯦꯁ ꯂꯩꯇꯦꯗ ꯒꯦꯝ ꯏꯁꯄꯣꯔꯠꯇꯗꯤ
ꯁꯦꯁ
ꯁꯦꯝꯕꯅꯦ ꯁꯦꯁꯀꯥꯏ ꯍꯥ
ꯀꯩ ꯏꯟꯇꯔꯦꯁ ꯂꯩꯕ꯭ꯔꯣꯕ ꯅꯪꯅ
ꯈꯪꯗꯦꯗ ꯈꯪꯗꯦ
ꯗꯤꯖꯥꯏꯅꯔ ꯆꯦꯁ ꯐꯦꯁꯟ
ꯎꯝ ꯍꯥꯏꯗ ꯐꯦꯁꯟꯗ ꯑꯗꯨꯝ ꯏꯟꯇꯔꯦꯁ ꯂꯩꯌꯦ
ꯒꯨꯠ
ꯐꯣꯇꯣ ꯑꯦ ꯐꯣꯇꯣ ꯌꯦꯡꯗꯅꯕ ꯌꯥꯔꯣꯏ ꯅꯍꯥꯟ ꯅꯪꯒꯤ ꯅꯁꯛ ꯎꯗꯕ ꯌꯥꯔꯔꯣꯏꯕ ꯐꯦꯁꯟ ꯄꯥꯝꯕ ꯅꯨꯄꯤ ꯌꯦꯡꯒꯦ
ꯀꯩꯒꯤ
ꯐꯦꯁꯟ ꯄꯥꯝꯕ ꯅꯨꯄꯤ ꯌꯦꯡꯅꯤꯡꯉꯦ ꯍꯥꯏꯕ
ꯐꯦꯁꯟ ꯄꯥꯝꯕ ꯅꯨꯄꯤꯁꯤꯡꯅꯦꯕ
ꯃꯁꯛ ꯌꯦꯡꯅꯤꯡꯉꯦ ꯍꯥꯏꯕ
ꯃꯁꯛ ꯌꯦꯡꯅꯤꯡꯅꯦ ꯍꯥꯏꯕ
ꯎꯝ
ꯎꯝ ꯎꯔꯝꯃꯅꯤꯅ
ꯎꯔꯝꯃꯅꯤ
ꯎꯝ
ꯑꯠ ꯁꯠꯆꯥ ꯑꯗꯨꯗꯨꯔꯣ
ꯎꯝ
ꯉꯥꯏꯌꯣꯕꯣ
ꯀꯩꯅꯣ
ꯅꯪꯒꯤ ꯇꯣꯄꯤꯁꯦ ꯐꯖꯩꯅꯦ
ꯀꯔꯤꯕ
ꯅꯪꯒꯤ ꯇꯣꯄꯤ ꯐꯖꯩ ꯍꯥꯏꯕ
ꯃꯥꯡꯈ꯭ꯔꯦ
ꯎꯐ ꯃꯥꯡꯈ꯭ꯔꯦ ꯅꯤꯒꯦ ꯇꯧꯔꯒ
ꯀꯔꯤꯕ
ꯅꯤꯒꯦ ꯇꯧꯕꯅꯦꯕ ꯖꯤꯒꯤꯗꯣ
ꯃꯥꯡꯈ꯭ꯔꯦ ꯅꯍꯥꯟ ꯀꯣꯏꯕ ꯆꯠꯊꯣꯛꯄꯗ ꯃꯐꯝ ꯈꯪꯗ꯭ꯔꯦ
ꯑꯩꯒꯤꯁꯨ ꯂꯩꯗ ꯄꯤꯡ ꯃꯆꯨꯗ ꯑꯩꯒꯤꯗꯤ
ꯇꯤꯡꯗ
ꯍꯣꯏ
ꯀꯩꯒꯤ ꯅꯤꯄꯥꯅ ꯄꯤꯡ ꯍꯥꯞꯄꯗꯤ
ꯅꯨꯄꯥꯅ ꯄꯤꯡ ꯍꯥꯞꯄ ꯌꯥꯗꯦꯅ ꯍꯥꯏꯕ꯭ꯔꯣ ꯀꯅꯥꯅ
ꯍꯥꯞꯄ ꯌꯥꯗꯦ ꯍꯥꯏꯕ ꯅꯠꯇꯦ ꯄꯤꯡꯒꯤ ꯅꯨꯄꯤꯅ ꯄꯥꯝꯕ ꯃꯁꯨꯅꯤꯅ ꯑꯩꯉꯣꯟꯗꯁꯨ
ꯑꯩꯌꯨ ꯄꯤꯈ꯭ꯔ ꯑꯗꯨꯅꯦ
ꯆꯠꯂ ꯅꯪꯂ ꯏꯗꯤꯗꯨꯔꯤꯒꯤ
ꯀꯔꯤ ꯏꯟꯊꯥꯡ ꯆꯥꯔꯒꯦ ꯉꯁꯤꯗꯤ
ꯀꯥꯏꯩꯅ ꯁꯪ ꯆꯒꯦ
ꯀꯩ ꯌꯦꯟꯁꯥꯡ ꯆꯥꯕꯤꯔꯒꯦ
ꯍꯥꯥ
ꯍꯥꯥ
ꯀꯔꯤ ꯌꯦꯟꯁꯥꯡ ꯆꯥꯕ꯭ꯔꯣ
ꯑꯩꯔꯣ ꯆꯥꯛ ꯆꯥꯗ꯭ꯔꯤ
ꯊꯦꯡꯉꯦ
ꯎꯝ ꯉꯁꯤꯗꯣ ꯈꯔ ꯊꯦꯡꯅ ꯍꯧꯒꯠꯈ꯭ꯔꯦ
ꯀꯩꯗꯧꯕꯒꯤꯔꯣ
ꯇꯨꯝꯕ ꯅꯨꯡꯉꯥꯏꯕ ꯅꯣꯡ ꯆꯨꯕꯒꯤ
ꯑꯗꯨ ꯅꯪꯗꯤ ꯀꯩꯀꯩ ꯍꯣꯠꯅꯔꯤꯒꯦ
ꯑꯩꯗꯤ ꯀꯔꯤꯁꯨ ꯍꯣꯟꯅꯗ꯭ꯔꯦꯗ ꯍꯟꯗꯛꯇꯤ
ꯑꯣ ꯑꯣ ꯑꯆꯥ ꯑꯆꯥ ꯍꯣꯏꯗ ꯑꯩꯗꯤ ꯍꯣꯠꯅꯔꯤꯌꯦ
ꯀꯔꯤ ꯍꯥ
ꯀꯂꯦ
ꯀꯣꯂꯦꯖ
ꯎꯝ
ꯀꯣꯂꯦꯖ ꯆꯠꯂꯤꯕ꯭ꯔꯥ
ꯆꯠꯄꯗꯤ ꯍꯧꯗ꯭ꯔꯤ ꯈꯣꯡꯒ꯭ꯔꯥꯎ ꯂꯩꯇꯕꯒꯤ ꯆꯠꯇꯕ ꯍꯥꯏꯗꯣ
ꯆꯂꯣ ꯍꯦ
ꯑꯁꯦꯡꯕ
ꯈꯣꯡꯒ꯭ꯔꯥ ꯀꯔꯤꯒꯤꯣꯡ ꯀꯔꯤ ꯈꯣꯡꯒ꯭ꯔꯥ ꯍꯥꯞꯇꯣꯏꯔꯣ ꯀꯂ ꯆꯠꯇꯣꯏ ꯆꯠꯄꯁꯦ
ꯕ꯭ꯂꯦꯛ ꯈꯣꯡꯒ꯭ꯔꯥꯎ ꯍꯥꯄꯨ ꯍꯥꯞꯀꯅꯤ
ꯅꯣꯏꯅ
ꯑꯁꯦꯡꯕꯗꯤ ꯑꯁꯦꯡꯕꯗꯤ ꯗꯥꯛ ꯒ꯭ꯔꯦꯅꯦꯕ
ꯎꯝ
ꯅꯨꯡꯗꯥ ꯒꯔꯤꯗꯣ ꯍꯥꯞꯇ꯭ꯔꯁꯨ ꯌꯥꯏ ꯍꯥꯏꯌꯦꯕ ꯑꯗꯨꯒꯤ
ꯑꯗꯨꯗꯣ ꯆꯂꯣꯅꯗꯔꯂꯤ ꯑꯗꯨꯣ ꯍꯥꯒ
ꯗꯗꯥ ꯭ꯔꯦꯁꯨ ꯂꯩꯇꯕ ꯑꯗꯨꯗꯤ ꯅꯠꯇꯔꯅꯤ ꯅꯍꯥꯟ ꯆꯠꯂꯝꯃꯅꯤ ꯀꯣꯂꯦꯖꯀꯤ ꯐꯨꯔꯤꯠ ꯂꯩꯇꯦ ꯀꯔꯤꯁꯨ
ꯑꯥ
ꯀꯣꯂꯦꯖꯀꯤ ꯁꯦꯠꯅꯉꯥꯏ ꯀꯔꯤꯁꯨ ꯂꯩꯇꯦꯕ
ꯂꯔꯝꯝꯕꯅꯤ ꯅ ꯊꯈꯤꯕ ꯑꯣꯏꯔꯝ
ꯑꯣ ꯍꯌꯦꯡ ꯌꯨꯝ ꯌꯨꯝꯗ ꯂꯥꯛꯑꯒ ꯆꯦꯛ ꯇꯧꯕ ꯌꯥꯒꯅꯤ
ꯝ ꯁꯪꯗꯦ
ꯎꯝ ꯈꯪꯗ ꯑꯗꯨꯗꯤ ꯀꯝꯄ꯭ꯂꯦꯟ ꯇꯧꯒꯅꯨ ꯀꯝꯄ꯭ꯂꯦꯟ ꯇꯧꯃꯜꯂꯦꯅ
ꯑꯗꯨꯇ ꯅꯠꯇꯦꯍꯦ ꯑꯗꯨꯝ ꯍꯥꯏꯕ ꯋꯥꯅꯤꯍꯦ
ꯎꯝ ꯍꯣꯔ ꯑꯩ ꯅꯨꯡꯊꯤꯟꯗꯤ ꯀꯩ ꯇꯧꯒꯦꯔꯣ
ꯄꯨꯡ ꯑꯅꯤ ꯃꯈꯥꯏꯗꯒꯤ ꯁ꯭ꯀꯨꯜ ꯂꯣꯏꯔꯒ ꯍꯜꯂꯛꯄꯅꯤꯅ
ꯅꯪ ꯁ꯭ꯀꯨꯜ ꯀꯥꯕ꯭ꯔꯣ
ꯏꯁ꯭ꯀꯨꯜ ꯀꯥꯕꯟ ꯁꯛꯦ
ꯑꯣ
ꯁ꯭ꯀꯨꯜꯗ ꯁ꯭ꯀꯨꯜꯗ ꯑꯣꯖꯥ ꯃꯆꯥ ꯑꯣꯏꯔꯒ ꯂꯩꯕ
ꯑꯣ ꯍꯣ ꯆꯠ ꯆꯥ ꯅꯪꯁꯦ ꯑꯣꯖꯥꯅꯦꯕ
ꯎꯝ
ꯌꯥꯏ ꯌꯥꯏ ꯍꯧꯖꯤꯛꯇꯤ ꯀ꯭ꯂꯥꯁ ꯂꯧꯗꯦ
ꯎꯝ ꯍꯧꯖꯤꯛ ꯐꯤ ꯂꯩꯕ
ꯕ꯭ꯔꯦꯛ
ꯎꯝ ꯭ꯔꯦꯛ ꯃꯠꯇꯦ ꯑꯩꯒꯤ ꯐꯔꯤ
ꯑ ꯑꯣꯐ ꯑꯆꯥ ꯑ ꯑꯥ ꯀ꯭ꯂꯥꯁ ꯀꯌꯥ ꯀꯌꯥꯒꯤ ꯇꯥꯛꯄ꯭ꯔ ꯅꯪ ꯍꯜꯂꯣ
ꯎꯝ ꯇꯥꯏ
ꯀ꯭ꯂꯥꯁ ꯀꯌꯥ ꯀꯌꯥꯒꯤ ꯇꯥꯛꯄ꯭ꯔꯣ
ꯍꯥ
ꯀ꯭ꯂꯥꯁ ꯀꯌꯥꯒꯤ ꯇꯥꯛꯄ꯭ꯔꯣ ꯍꯥꯏꯕ
ꯎꯝ ꯋꯥꯟ ꯇꯨ ꯑꯩꯠ
ꯑꯣ ꯍꯣ ꯍꯣꯏꯗ ꯂꯥꯏꯔꯤꯛ ꯍꯩꯕ ꯈꯣꯏꯅ ꯇꯥꯛꯄꯩ ꯍꯣꯏ ꯂꯥꯏꯔꯤꯛ ꯍꯩꯇꯕ ꯍꯣꯏꯗꯤ ꯀꯣꯂꯦꯖ ꯀꯥꯔꯦ
ꯍꯥꯥ
ꯑꯗꯨꯗꯤ ꯐꯖꯅ ꯐꯖꯅ ꯇꯥꯛꯑꯣꯀꯣ
ꯎꯝ ꯐꯖꯅ ꯇꯥꯛꯄ ꯇꯥꯔꯦꯅꯦ ꯅꯠꯇ꯭ꯔꯗꯤ ꯌꯥꯗꯔꯕꯅꯤꯅ ꯀꯣ
ꯑꯗꯨ ꯅꯪꯗꯤ ꯀꯌꯥꯃꯨꯛ ꯋꯥꯡꯕ꯭ꯔꯣ ꯐꯣꯇꯣ ꯑꯗꯨꯗꯤ ꯌꯥꯝ ꯋꯥꯡꯒꯗꯕ ꯃꯥꯜꯂꯦ ꯋꯥꯡꯒꯗꯕ ꯃꯥꯜꯂꯦ ꯍꯥꯏꯕꯅꯤꯅ
ꯋꯥꯡ ꯗꯕꯅꯦꯗ
ꯍꯥꯏꯅꯦ ꯀꯃꯨꯛ ꯋꯥꯡꯕ꯭ꯔꯥ ꯎ ꯋꯥꯉꯦꯅꯦ ꯋꯥꯉꯦ ꯋꯥꯉꯦ
ꯋꯥꯡꯗꯦ
ꯋꯥꯡꯉꯦ꯫
ꯅꯪꯗꯤ
ꯑꯩ ꯑꯩꯗꯤ ꯅꯦꯝꯃꯦꯗ ꯅꯨꯄꯥꯒꯤꯗ ꯍꯥꯏꯔꯗꯤ
ꯍꯥ
ꯅꯨꯄꯥꯒꯤꯗ ꯍꯥꯏꯔꯗꯤ ꯅꯦꯝꯃꯦꯕ
ꯀꯌꯥ
ꯐꯥꯏꯚ ꯄꯣꯏꯟ ꯁꯤꯛꯁ
ꯌꯥꯔꯦ ꯀꯩ ꯅꯣ ꯑꯗꯨ,
ꯁꯤꯛꯁ ꯌꯥꯎꯔꯗꯤ ꯁꯤꯛꯁ ꯌꯥꯎꯔꯗꯤ ꯅꯨꯡꯉꯥꯏꯔꯣꯏꯗ꯭ꯔꯣ
ꯌꯥꯔꯦꯅꯦ ꯐꯥꯏꯚ ꯄꯣꯏꯟ ꯁꯤꯛꯁꯇꯣ ꯀꯌꯥꯃꯨꯛ ꯋꯥꯡꯒꯗ꯭ꯔꯅꯦ
ꯋꯥꯡꯉꯗꯤ ꯑꯣꯄꯣꯔꯆꯨꯅꯤꯇꯤ ꯂꯩꯌꯦ ꯏꯁ꯭ꯄꯣꯔꯠ ꯂꯥꯏꯟꯗ ꯑꯣꯄꯣꯔꯆꯨꯅꯤꯇꯤ ꯌꯥꯝ ꯂꯩꯌꯦꯕ ꯋꯥꯡꯅꯗꯤ
ꯀꯣ
ꯍꯥꯥ
ꯁ꯭ꯄꯣꯔꯠ ꯂꯥꯏꯟꯗ ꯑꯣꯄꯣꯔꯆꯨꯅꯤꯇꯤ ꯌꯥꯝꯅ ꯂꯩ ꯍꯥꯏꯕ
ꯅꯪꯒꯤꯔꯣ
ꯅꯍꯣꯏ ꯋꯥꯡꯡꯂꯗꯤ ꯊꯕꯛ ꯝꯌꯥꯝ ꯂꯩ ꯍꯥꯏꯕ
ꯑꯗꯣ ꯋꯥꯡꯉꯦꯅ
ꯑꯩ ꯋꯥꯡꯁꯨ ꯋꯥꯡꯗꯔꯒ
ꯍꯥꯥ
ꯋꯥꯡꯗꯦꯍꯦ
ꯋꯥꯡꯗꯕꯗꯤ ꯅꯠꯇꯦꯅ
ꯇꯥꯏ
ꯌꯥꯔꯦ ꯀꯩꯅꯣ ꯀꯌꯥꯃꯨꯛ ꯋꯥꯡꯒꯗ꯭ꯔꯣ ꯃꯤꯗꯨꯕꯣ
ꯁꯤꯛꯁ ꯄꯣꯏꯟ ꯇꯨ ꯊ꯭ꯔꯤ ꯋꯥꯡꯉꯗꯤ ꯄꯦꯜꯂꯅꯤꯅꯦ
ꯁꯤꯛꯁ ꯄꯣꯏꯟ ꯇꯨ ꯊ꯭ꯔꯤ ꯍꯥꯏꯕ꯭ꯔꯥ
ꯍꯣꯏ
ꯁꯤꯛꯁ ꯐꯤꯠ ꯁꯤꯛꯁ ꯌꯥꯎꯅꯤꯡꯉꯥꯏ
ꯁꯤꯛꯁ ꯄꯣꯏꯟ ꯇꯨ ꯑꯣꯔ ꯊ꯭ꯔꯤ ꯌꯧꯔꯗꯤ ꯍꯥꯏꯕ
ꯑꯁ ꯋꯥꯡꯃꯜꯂꯦꯍꯦ ꯑꯗꯨꯗꯤ
ꯅꯨꯡꯉꯥꯏ
ꯎꯝ ꯉꯧꯃꯜꯂꯁꯨ ꯐꯖꯗꯕꯅꯦ ꯀꯩꯅꯣ ꯃꯤꯗꯣ
ꯁꯤꯛꯁꯇꯤ ꯆꯞ ꯆꯥꯔꯕꯅꯦꯍꯦ ꯁꯤꯛꯁ ꯄꯣꯏꯟ ꯊ꯭ꯔꯤꯒꯨꯝꯕꯗꯤ
ꯑꯣꯏꯔꯝꯃꯣꯏꯗ
ꯅꯪ ꯑꯇꯣꯞꯄ ꯂꯝ ꯆꯠꯂꯒ ꯑꯩ ꯐꯥꯏꯚ ꯁꯤꯛꯁ ꯆꯠꯄꯁꯦ ꯃꯣꯏꯒꯤ ꯂꯝꯗꯗꯤ ꯃꯈꯈ꯭ꯋꯥꯡꯗ ꯂꯩꯔꯅꯤꯅꯦ ꯑꯩꯗꯤ
ꯆꯅꯍꯦ ꯐꯩꯗꯦ ꯍꯦ ꯃꯤ ꯃꯤ ꯈꯣꯠ ꯃꯤꯗꯁꯨ ꯌꯥꯝ ꯅꯦꯝꯕ ꯂꯩꯕꯅꯤꯗ
ꯈꯤꯪ ꯕꯥꯁꯀꯦꯠꯕꯣꯜꯗꯗꯤ ꯈ꯭ꯋꯥꯏ ꯅꯦꯝꯕꯁꯦ
ꯑꯣ ꯅꯪ ꯕꯥꯁꯀꯦꯠꯕꯣꯜ ꯁꯥꯟꯅꯅꯤꯡꯕ ꯑꯣꯏꯔꯝꯃꯦ ꯉꯁꯥꯏ ꯍꯥꯏꯒꯦ ꯇꯧꯔꯝꯅꯤꯅꯦ ꯑꯩ
ꯎꯝ ꯍꯣꯏ ꯁꯅꯥꯅꯤꯡꯏꯅꯤꯡꯉꯦ ꯍꯣꯏ
ꯑꯩꯁꯨ ꯈꯥꯟꯕ ꯀꯣ
ꯎꯝ
ꯁꯅꯥꯅꯤꯡꯉꯝꯒꯅꯤ ꯍꯥꯏꯅ ꯕꯁꯀꯦꯠꯕꯣꯜ ꯅꯠꯇ꯭ꯔꯒ ꯕꯦꯗꯃꯤꯟꯇꯟ ꯁꯅꯥꯅꯤꯡꯉꯝꯅꯤꯉꯥꯏ ꯃꯥꯟꯕ
ꯑꯥ ꯍꯣꯏꯅꯦ ꯑꯣꯖꯥꯅꯤꯅ ꯒ꯭ꯌꯥꯁꯇꯤ ꯆꯨꯝꯕ ꯇꯥꯕ
ꯎꯝ ꯆꯨꯝꯕꯅꯤꯅꯦ ꯌꯥꯕꯅꯤꯅꯦ
ꯎꯝ